ꯎꯝ ꯀꯩꯗꯧꯔꯤꯅꯣ
ꯑꯩꯅ ꯂꯦꯛ ꯏꯅꯤ ꯍꯣꯁꯄꯤꯇꯥꯜꯗ
ꯍꯜꯂꯣ
ꯀꯩꯗꯧꯔꯤꯅꯣ ꯆꯥꯗꯔꯤꯗ ꯉꯥꯁꯤ ꯌꯨꯝꯗ ꯆꯥꯅꯤꯕ ꯑꯗꯨꯒꯤ ꯕ꯭ꯔꯤꯌꯥꯅꯤ ꯆꯥꯕꯒꯤꯖꯦ
ꯍꯣꯏ ꯑꯣ ꯑꯩꯗꯤ ꯆꯥꯛ ꯆꯥꯔꯦ ꯑꯁ ꯈꯪꯗꯦꯕꯥ ꯅꯣꯏꯗꯤ ꯀꯔꯤ ꯏꯟꯁꯥꯡ ꯊꯣꯡꯒꯦ
ꯑꯣ
ꯍꯦꯟꯖꯥꯡꯗꯨꯗꯤ ꯑꯩꯅ ꯇꯧꯕꯒꯤꯅꯦ ꯍꯜꯂꯣ ꯅꯪꯒꯤ ꯅꯦꯠꯋꯥꯛ ꯅꯨꯡꯉꯥꯏꯇꯕ ꯃꯥꯜꯂꯦꯗꯥ
ꯇꯥꯕ꯭ꯔꯣ
ꯇꯥꯏ
ꯅꯪꯒꯤ ꯃꯈꯣꯟ ꯅꯪꯒꯤ ꯃꯈꯣꯟ ꯐꯖꯅ ꯇꯥꯗꯦꯗꯥ
ꯅꯪꯒꯤ ꯅꯦꯋꯥꯛ ꯅꯨꯡꯉꯥꯏꯇꯕ ꯃꯥꯜꯂꯦ
ꯅꯣꯏꯒꯤ ꯃꯃꯥ ꯈꯣꯏꯗꯤ ꯀꯗꯥꯢꯗ ꯂꯩꯒꯦ
ꯑꯈꯣꯏ ꯃꯃꯥꯍꯣꯏꯗꯤ ꯇꯃꯦꯡꯂꯣꯡꯗ ꯂꯩꯑꯦ
ꯅꯣꯏ ꯃꯃꯥꯈꯣꯏꯗꯤ ꯀꯔꯤ ꯊꯕꯛ ꯇꯧꯔꯒ ꯂꯩꯒꯦ
ꯏꯃꯥꯥꯅ ꯍꯥꯎꯁ ꯋꯥꯏꯐ ꯑꯗꯣ ꯏꯄꯥꯅ ꯄꯨꯂꯤꯁ ꯑꯣꯏꯔꯝꯕꯅꯦ ꯑꯗꯣ ꯏꯄꯥꯗꯤ ꯂꯩꯈꯤꯗ꯭ꯔꯦ ꯑꯗꯣ ꯅꯪꯗꯤ ꯅꯆꯤꯟ ꯅꯅꯥꯎ ꯀꯌꯥ ꯁꯨꯒꯦ
ꯏꯆꯤꯟ ꯅꯥꯎ ꯃꯔꯤ
ꯑꯣ ꯅꯪꯅꯥ ꯀꯌꯥꯁꯨꯕꯔꯥ
ꯑꯩꯅꯥ ꯈ꯭ꯋꯥꯏꯗꯒꯤ ꯑꯇꯣꯝꯕꯤꯅꯤ
ꯑꯣ ꯑꯁ ꯀꯦꯀꯦ ꯍꯣꯠꯅꯔꯤꯒꯦ
ꯑꯩꯁꯦ ꯍꯧꯖꯤꯛꯀꯥꯟꯖꯦ ꯊꯕꯛ ꯇꯧꯔꯒ ꯂꯩꯔꯤꯌꯦ
ꯑꯣ
ꯅꯣꯏꯗꯤ
ꯑꯩꯅ ꯑꯈꯣꯏ ꯌꯨꯝꯗ ꯈ꯭ꯋꯥꯏꯗꯒꯤ ꯑꯍꯟꯅꯦ
ꯅꯪꯅ ꯅꯣꯏꯒꯤ ꯌꯨꯝꯗ ꯈ꯭ꯋꯥꯏꯗꯒꯤ ꯑꯍꯥꯥꯟ ꯑ ꯐꯌꯦ ꯐꯌꯦ ꯅꯪꯗꯤ ꯀ꯭ꯔꯤ ꯀ꯭ꯔꯤ ꯊꯕꯛ ꯍꯣꯠꯅꯔꯒ ꯅꯣꯏꯒꯤ ꯌꯨꯝꯒꯤ ꯇꯧꯔꯒ ꯂꯩꯒꯦ
ꯑꯣ ꯅꯪ ꯀꯣꯂꯦꯖ ꯆꯠꯄ꯭ꯔꯥ ꯅꯠꯇ꯭ꯔꯒꯅ ꯀꯩ ꯏꯖꯨ ꯅꯪ ꯅꯪꯒꯤ ꯏꯁꯇꯥꯗꯤ ꯀꯔꯝꯕ ꯌꯧ ꯔꯦ
ꯑꯩꯗꯣ ꯒ꯭ꯔꯦꯖꯨꯌꯦꯁꯟ ꯂꯣꯏꯔꯦ
ꯒ꯭ꯔꯦꯖꯨꯌꯦꯁꯟ ꯂꯣꯏꯔꯦ ꯅꯪꯗꯤ
ꯍꯣꯏ ꯅꯪꯗꯤ
ꯃꯥ
ꯅꯪꯗꯤ ꯀ꯭ꯔꯤ ꯊꯕꯛ ꯇꯧꯔꯒ ꯂꯩꯒꯦ
ꯀꯩꯕꯥ ꯑꯩ ꯑꯩꯗꯤ ꯁꯥꯟꯅꯕ ꯃꯤꯅꯦꯗꯥ
ꯅꯕꯥ ꯀꯩ ꯀꯩ ꯁꯥꯅꯔꯒ ꯂꯩ
ꯑꯩꯗꯤ ꯐꯨꯠꯕꯣꯜ ꯁꯥꯟꯅꯕꯀꯣ ꯐꯨꯠꯕꯣꯜ ꯑꯣꯏꯅ ꯈꯔ ꯊꯋꯥꯏ ꯌꯥꯎꯕꯀꯣ ꯎꯝ
ꯅꯣꯡꯃꯗꯤ ꯀꯣꯢꯔꯛꯎꯗꯅ
ꯀꯩꯕꯥ
ꯅꯣꯡꯃꯗꯤ ꯀꯣꯏꯔꯛꯎꯗꯅ ꯑꯩꯈꯣꯏꯒꯤ ꯌꯨꯝꯗ
ꯍꯣꯏ ꯍꯣꯏ ꯅꯣꯏ ꯀꯥꯏ ꯂꯩꯒꯦ
ꯊꯝꯃꯦ
ꯅꯣꯏꯗꯤ ꯀꯥꯏ ꯂꯩꯒꯦ ꯑꯥꯎ ꯇꯥꯗ꯭ꯔꯥꯕꯣ ꯍꯥꯂꯣ ꯅꯈꯣꯟ ꯇꯥꯗ꯭ꯔꯦꯅꯦ